ꯄꯥ ꯐꯤꯜ ꯇꯧꯔꯛꯀꯅꯤꯕ ꯍꯜꯂꯣ ꯌꯦꯁ ꯑꯗꯨꯗ ꯁꯤꯁꯦ ꯅꯪ ꯀꯩꯗꯦꯔꯤꯅꯣ?
ꯑꯩꯔꯣ ꯑꯩꯈꯣꯏ ꯃꯩ ꯃꯨꯠꯈ꯭ꯔꯦ
ꯑꯁ ꯑꯩꯈꯣꯏꯁꯨ ꯃꯩ ꯃꯨꯠꯂꯝꯃꯦ ꯅꯪ ꯇꯨꯏꯁꯟ ꯇꯧꯗ꯭ꯔꯣ?
ꯇꯧꯋꯦ ꯂꯣꯏꯕ ꯉꯥꯏꯍꯥꯛ ꯑꯣꯏ
ꯑꯣ ꯑꯩꯁꯨ ꯇꯧꯔꯤꯌꯦ ꯑꯩꯒꯤ ꯁꯥꯇ꯭ꯔꯒ ꯋꯥꯔꯤ ꯁꯥꯟꯅꯒꯦꯔꯥ
ꯑꯥ ꯃꯩ ꯂꯛꯇꯕ ꯃꯩ ꯃꯥꯝ
ꯃꯥ ꯃꯥꯁ ꯅꯤꯃꯂꯥꯕꯥꯁ ꯃꯩ ꯂꯥꯛꯑꯦ ꯍꯧꯖꯤꯛꯇꯤ ꯃꯥ ꯅꯣꯏ ꯅꯣꯏ ꯆꯟ ꯑꯣ ꯅꯤꯝꯂꯥꯕꯥꯁ ꯅꯠꯇ꯭ꯔꯣ
ꯃꯅꯦ
ꯀ꯭ꯂꯥꯁ ꯀꯌꯥ ꯑꯩꯠ ꯑꯣ ꯃꯥꯅ ꯁꯚꯦꯟꯅꯤ ꯑꯩ ꯄꯥꯏꯍꯜꯂꯛꯀꯦ ꯑꯥ ꯁꯦ ꯄꯥꯏꯑꯣ
ꯑꯂꯨꯀ
ꯏꯒꯥꯏꯖ ꯂꯩꯔꯦ ꯀꯥꯏꯃꯤꯡ ꯀꯧꯒꯦ ꯅꯣꯏ ꯅꯅꯥꯎꯄꯤꯗꯣ
ꯑ ꯀꯣ
ꯑꯥ
ꯌꯥꯏꯁꯅꯥ
ꯀꯩꯕꯥ
ꯌꯥꯏꯁꯅ
ꯌꯥꯏꯁꯅꯥ ꯌꯥꯏꯁꯅꯥ ꯈꯪꯕ꯭ꯔꯥ ꯀ꯭ꯂꯥꯁ ꯑꯩꯠꯀꯤ ꯁꯤꯛꯁꯟꯗꯤ
ꯑꯦꯐ
ꯑꯦꯐ
ꯂꯩ
ꯑꯦꯐ ꯀ ꯄꯨꯟꯗꯦ ꯅꯪꯗꯤ ꯀꯌꯥ ꯁꯦꯛꯁꯟ ꯀꯌꯥꯅꯣ ꯐ ꯁꯁ ꯀꯌꯥꯅꯣ ꯃꯥꯁꯤ ꯑꯦꯐꯅꯤꯌꯦ ꯑꯩꯈꯣꯏ ꯀꯂ꯭ꯥꯁꯅꯦ ꯃ ꯍꯔꯁꯤꯂꯤ ꯑꯃꯗꯤ ꯀ꯭ꯂꯥꯁ ꯁꯚꯦꯟꯅ‌ꯦ
ꯎꯝ ꯑꯗꯨ ꯈꯪꯕ꯭ꯔꯦꯒꯦ ꯇꯧꯕꯅꯤꯗ ꯈꯪꯗꯦ
ꯍꯪꯉ ꯍꯪꯉꯣ
ꯈꯪꯗꯦꯑ ꯈꯪꯗꯦꯑ ꯑꯗꯨꯕꯨꯗꯤ ꯀ꯭ꯂꯥꯁ ꯃꯥꯟꯗꯕꯅꯤꯅ
ꯎꯝ ꯃꯁꯛ ꯌꯥꯝ ꯐꯖꯕꯅꯦꯍꯦ ꯑꯩꯒꯤꯗꯨꯗꯤ ꯁꯦ ꯄꯥꯔꯣ ꯗꯤꯁꯑꯄꯤꯌꯔ ꯏꯁꯄꯦꯂꯤꯡ ꯇꯧꯔꯣ ꯑꯩꯁꯦ ꯑꯉꯥꯡ ꯇꯥꯛꯏꯕ ꯑꯗꯨꯒꯤ
ꯇꯥꯛꯎ ꯇꯥꯛꯎ ꯑꯩ ꯇꯥꯒꯦ
ꯑꯗꯨꯅꯦ ꯏꯕꯥꯅꯤ ꯋꯥꯔꯤꯁꯦ ꯀꯩꯅꯣ ꯂꯩꯇꯦꯕ
ꯋꯥꯔꯤ ꯑꯃꯨꯛ ꯄꯤꯛꯅꯤꯛꯀꯤꯒꯇ ꯉꯥꯏ
ꯎꯝ ꯁꯦ ꯑꯇꯣꯞꯄ ꯃꯈꯥꯁꯦ ꯄꯥꯊꯔꯛ ꯑꯥ
ꯀꯩ ꯕ ꯊꯥꯡꯒ ꯈꯇꯪꯔꯣ
ꯊꯥꯡ ꯈꯛꯇꯪ ꯈꯪꯗꯦ ꯑꯩꯁꯨ ꯑꯗꯨꯝ ꯕ ꯄ꯭ꯂꯦꯁꯦꯁ ꯍꯥꯏꯕꯅꯤꯅꯦꯅꯦ ꯀꯩꯅꯣ ꯍꯥꯏꯗꯤ ꯑꯩꯈꯣꯏꯒꯤ ꯁꯥꯔ ꯄ꯭ꯔꯤꯌꯣ ꯍꯣꯏꯗ ꯆꯄꯣꯠ ꯆꯥꯛ ꯆꯥꯔꯦꯗꯅ ꯑꯗꯨꯒ ꯀꯣꯏꯗꯧ ꯃꯥꯜꯂꯦ ꯑꯩ ꯈꯟꯕꯗ
ꯍ ꯆ ꯑꯧ ꯑꯩꯤꯡꯒꯦꯀꯣ ꯃꯣꯏ ꯃꯐꯝ ꯑꯃꯒ ꯍꯥꯏꯕ꯭ꯔꯥ ꯃꯔꯤ ꯃꯉꯥꯒ ꯍꯥꯏꯕ꯭ꯔꯥ
ꯎꯝ
ꯎꯝ ꯃꯣꯏ ꯌꯨꯝꯗ ꯊꯣꯡꯉꯗꯤ ꯃꯇꯝꯁꯨ ꯃꯥꯡꯉꯅꯤ ꯄꯩꯁꯥꯁꯨ ꯇꯤꯡꯉꯅꯤ ꯑꯗꯨꯅ ꯇꯥꯏꯝ
ꯃꯣꯏꯁꯦ ꯎꯝ
ꯃꯊꯧꯁꯤꯒꯅꯦ ꯂꯣꯏꯈꯅꯅꯦ ꯀꯩ ꯂꯣꯏꯒꯔꯦꯕ
ꯃꯣꯏꯒꯤ ꯃꯣꯏꯒꯤ ꯁꯤꯇꯥꯛꯁꯦ
ꯑꯣꯀꯦ ꯑꯣꯀꯦ
ꯇ꯭ꯔꯦ ꯑꯗꯨꯗꯨꯅ ꯃꯊꯪꯗꯣ ꯑꯣꯏꯅ ꯍꯥꯞꯆꯔꯛꯑꯁꯤꯅꯦ ꯑꯩ ꯊꯦꯕ ꯅꯪꯍꯧꯗ꯭ꯔꯦ
ꯎꯝ
ꯎꯝ
ꯑꯩꯈꯣꯏꯗ ꯄꯤꯛꯅꯤꯛꯇ ꯌꯥꯎꯔꯣꯢꯗꯣꯏꯁꯦ ꯀꯅꯥ ꯀꯅꯥꯅꯣ
ꯑꯗꯣ ꯑꯩꯒꯤ ꯃꯤꯡ ꯍꯥꯞꯄꯗꯣ ꯊꯥꯖꯤꯟꯗ꯭ꯔꯤ ꯃꯥꯜꯂꯦꯀꯣ
ꯅꯪꯒꯤ ꯃꯤꯡ ꯍꯥꯞꯄꯗꯣ ꯀꯍꯧ ꯊꯥꯖꯤꯟꯗ꯭ꯔꯤ ꯑꯗꯨꯗꯣ ꯗꯥꯏꯅꯥꯒ ꯁꯤꯕꯨꯗꯤ ꯀꯦꯟꯁꯦꯜ ꯇꯧꯔꯛꯑꯦꯅ ꯂꯗꯥꯅꯥ ꯌꯥꯎꯔꯗꯤ ꯑꯩꯈꯣꯏ ꯊꯥꯔꯇꯤꯟ ꯅꯠꯇ꯭ꯔ ꯆꯠꯇꯣꯏꯁꯦ ꯑꯗꯨ ꯄꯨꯂꯞ ꯑꯣꯏꯅ ꯊꯥꯒꯦ ꯇꯧꯕ ꯍꯥꯟꯖꯤꯟ ꯍꯥꯟꯖꯤꯟ ꯊꯥꯕꯗꯣ ꯑꯩ ꯇꯥꯜꯂꯦꯕ ꯗꯦꯠ ꯐꯤꯞꯇꯤꯟ ꯗꯦꯠ ꯐꯤꯞꯇꯤꯟ ꯐꯥꯎꯅꯤꯅ ꯔꯈꯤ ꯌꯥꯎꯔꯔꯣꯏꯌꯦ
ꯀꯩꯒꯤ ꯃꯥꯗꯤ ꯀꯣꯂꯦꯁ ꯇꯥꯝꯗꯕꯒ ꯆꯥꯞ ꯃꯥꯟꯅꯔꯦ ꯃꯥꯅ ꯇꯧꯔꯤꯁꯦ
ꯑꯗꯨꯅ
ꯌꯥꯗꯤꯌꯦ
ꯗꯥꯏꯅꯗꯤ ꯃꯦꯁꯦꯖ ꯍꯜꯂꯛꯇ‌ꯦ ꯃꯥ ꯇ꯭ꯌꯨꯁꯟ ꯇꯧꯔꯝꯅꯤ ꯍꯥꯏꯗꯥꯏꯅ‌ꯦ ꯀ
ꯦꯤꯡ ꯆꯠꯂꯤꯕ ꯐꯣꯟꯁꯨ ꯉꯁꯤ ꯄꯩꯁꯥ ꯂꯣꯏꯔꯦꯕꯀꯣ
ꯎꯝ
ꯎ ꯌꯥꯗ꯭ꯔ‌ꯦ ꯈꯅꯥꯎ
ꯅꯣꯢ ꯀꯌꯥꯝ ꯀꯨꯢꯔꯒꯦ ꯃꯨꯠꯈꯤꯕ ꯎꯝ ꯁꯥꯏ
ꯖꯒꯥꯕꯤ ꯗ ꯂꯩꯔꯛꯏꯕ ꯃꯥꯥꯛꯁꯅꯦ ꯑꯩꯁꯦ ꯌꯥꯔ‌ꯦꯁ‌ꯦ
ꯅꯪꯁꯨ ꯅꯪ ꯇꯧꯔꯛꯑꯣ
ꯍꯣꯏ ꯍꯣꯏ ꯍꯣꯏ ꯍꯣꯏ
ꯀꯩ ꯍꯤꯡꯖꯥꯡ ꯊꫭꯡꯗꯣꯔꯤꯅꯣ
ꯈꯪꯗꯦꯗ ꯑꯩ ꯉꯁꯥꯏꯗꯩ
ꯑꯩꯈꯣꯏꯃꯥꯅ ꯊꯣꯡꯍꯧꯕꯅꯦ ꯈꯪꯗꯦ ꯃꯩꯁꯨ ꯃꯨꯠꯈ꯭ꯔꯕꯅꯤꯅ ꯉꯥꯏꯍꯥꯛ ꯂꯩꯔꯒ ꯆꯥꯔꯅꯤ ꯑꯗꯨꯅ ꯈꯪꯗꯦ
ꯑꯩꯁꯦ ꯉꯁꯤ ꯑꯉꯥꯡ ꯇꯨꯏꯁꯟ ꯇꯧꯕꯗ ꯑꯩꯅ ꯐꯣꯜ ꯋꯥꯔꯤ ꯁꯥꯟꯅ ꯂꯩꯊꯣꯛꯈ꯭ꯔꯦꯕ
ꯀꯩꯕ
ꯀꯦꯝ ꯍꯥꯏꯗ‌ꯦ
ꯃꯤꯅꯤꯠ ꯀꯌꯥꯃꯨꯛ ꯍꯥꯏꯒꯦꯁꯦ
ꯇꯦꯟ ꯃꯤꯅꯤꯠꯁ
ꯃ ꯃ ꯊ ꯊ ꯊꯅꯦ ꯊ ꯑꯗꯣ ꯈꯪꯕ꯭ꯔꯥ ꯅꯪꯅ ꯇꯧꯔꯛꯏꯅꯤꯗꯅ
ꯑꯥ
ꯑ ꯃꯅꯤ ꯃꯅꯤꯁꯦ ꯅꯪ ꯅꯪ ꯐꯪꯗꯣꯏꯔ ꯑꯩꯗꯤ ꯐꯪꯗꯧ ꯃꯥꯟꯗꯦ
ꯆꯞ ꯃꯥꯟꯅꯅ ꯇꯧꯅꯤꯌꯦ ꯅꯪꯉꯣꯟꯗꯁꯨ ꯀꯥꯡ ꯇꯧꯗꯣꯏꯅꯦ
ꯆꯞ ꯃꯅꯅ ꯍꯥꯏꯁꯦ ꯑꯩꯒꯤꯗꯤ ꯇꯥꯛꯁ ꯂꯩꯇꯦꯕ
ꯑꯗꯣ ꯅꯪꯉꯣꯟꯗꯁꯨ ꯅꯪꯅ ꯀꯣꯜ ꯍꯥꯏꯗꯤ ꯁꯤꯒꯨꯝꯕ ꯃꯔꯝꯗ ꯁꯥꯟꯅꯕ ꯌꯥꯗꯕꯅꯦ ꯀꯣꯟ ꯁꯥꯟꯅꯔꯁꯤ
ꯍꯣꯢ ꯍꯣꯏ ꯆꯨꯝꯃꯦ ꯑꯥ
ꯇꯥꯔꯝꯗꯣꯏꯅꯦ ꯃꯤꯁꯤꯡꯁꯦ ꯑꯗꯨꯅꯦ ꯍꯥꯏꯁꯦ ꯑꯗꯨ ꯍꯥꯏꯔꯒ ꯁꯥꯔꯅ ꯉꯔꯥꯡ ꯚꯤ ꯑꯦꯁ ꯁꯤꯒꯤ ꯊꯥꯕꯗꯣ ꯚꯤ ꯑꯦꯁ ꯁꯤꯒꯤ ꯊꯥꯕꯗꯣ ꯑꯗꯨꯗꯣ ꯀꯩꯅꯣ ꯁꯤꯗꯣ ꯈꯟꯗꯣꯏ ꯅꯠꯇ꯭ꯔꯣ ꯑꯩꯗꯤ ꯁꯤ ꯑꯗꯨꯝ ꯈꯜꯂꯅꯤꯕ
ꯑꯩꯁꯨ ꯁꯤ ꯑꯗꯨ ꯃꯣꯏ ꯈꯟꯕ ꯍꯥꯏꯁꯦ ꯀꯔꯝ ꯀꯥꯟꯗ ꯊꯥꯖꯤꯟꯗꯣꯏꯅꯣ
ꯈꯪꯗꯦ ꯍꯣꯏ ꯍꯌꯦꯡ ꯀꯣꯂꯦꯖ ꯍꯪꯆꯤꯠ ꯑꯃ ꯃꯟꯗꯦꯗ ꯀꯣꯂꯦꯖ ꯀꯥꯕꯗꯣ ꯑꯗꯨꯗ ꯍꯪꯉꯁꯦ
ꯏꯃꯥꯟꯅꯕꯤ ꯍꯗꯨ ꯃꯟꯗꯦꯗ ꯊꯥꯖꯟꯅꯤ ꯑꯗꯨꯃꯥꯏꯅ ꯍꯥꯏꯔꯛꯏꯌꯦ
ꯎꯝ ꯑꯗꯨꯗꯤ ꯑꯩꯈꯣꯏꯁꯨ ꯃꯟꯗꯤꯔ ꯊꯥꯖꯤꯜꯅ
ꯑꯣ ꯃꯩ ꯊꯥꯂꯝꯕꯅꯤꯆꯦ ꯑꯩ ꯀꯤ ꯌꯥꯝ ꯍꯧꯗꯣꯡꯅ ꯉꯒꯅꯦ ꯎꯝ ꯃ ꯀꯗ ꯑꯣꯟꯂꯥꯏꯟ ꯀꯣꯔꯁꯅꯤꯅ ꯃꯣꯏꯗꯣ
ꯑꯥ ꯑꯩꯗꯤ ꯐꯖꯅꯕꯨꯛ ꯄꯥꯗꯦꯗ ꯃꯣꯏꯗꯣ
ꯎꯝ ꯃꯣꯏꯁꯨ ꯄꯥꯗꯦ ꯑꯍꯨꯝꯗꯣ ꯈꯛꯇꯪ ꯍꯥꯏꯐꯦꯠ ꯍꯥꯏꯐꯦꯠ ꯄꯥꯒꯣ ꯑꯩꯅ ꯀꯩꯅꯣ ꯋꯦꯕꯁꯥꯏꯠꯇꯣ ꯆꯪꯉꯨꯕ ꯍꯅꯦ ꯑꯗꯨꯗ ꯋꯦꯕꯁꯥꯏꯠ ꯇꯣ
ꯀꯩ ꯅꯗ ꯑꯗꯨ ꯊꯧꯋꯣꯏꯁꯥꯅꯤ ꯀꯩꯅꯣꯝ ꯍꯥꯏꯒꯁꯦ ꯅꯪ ꯁꯤꯒꯤ ꯏ ꯀꯥꯏꯕꯧ ꯅꯪ ꯁꯤ ꯌꯨꯝꯐꯧ ꯐꯥꯔꯛꯑꯦ ꯑꯩ ꯈꯪꯉꯦ
ꯎꯝ
ꯏꯁꯄꯦꯂꯤꯡ ꯑꯩ ꯑꯩꯒꯤꯁꯤꯗ ꯂꯥꯛꯄ ꯐ ꯅꯪ ꯀꯩ ꯐꯥꯔꯦ ꯉꯁꯤꯒꯤ ꯍꯥꯏꯔꯛꯑꯣ ꯊꯥꯗꯣꯔꯛꯑꯣ ꯑꯗꯨꯗꯤ ꯑꯝꯇ ꯊꯨꯅ ꯃꯉꯥ ꯃꯉꯥ ꯐꯥꯎꯁꯦ ꯋꯥꯟ ꯇꯨ ꯊ꯭ꯔꯤ ꯐꯣꯔ ꯐꯥꯏꯚ ꯌꯥꯛ ꯁꯥꯕ ꯐꯥꯔ ꯌꯛꯁꯅꯤ ꯒꯁꯨꯔꯒꯦ
ꯎ
ꯏꯕꯥ ꯑꯩꯈꯣꯏꯁꯦ ꯈꯪꯕ ꯀꯩꯁꯨ ꯅꯠꯇ꯭ꯔꯗꯤ ꯋꯥꯔꯤꯁꯦ ꯃꯌꯥꯝ ꯁꯥꯟꯅꯕꯅꯦꯕ ꯍꯧꯖꯤꯛ ꯏꯟꯇꯦꯟꯁꯅꯦꯜꯂꯤ ꯁꯥꯟꯅꯔꯗꯤ ꯂꯩꯔꯛꯑꯣꯏꯕ
ꯑꯗꯨ ꯑꯗꯨꯅ ꯍꯥꯏ ꯆꯕꯨ ꯀꯦꯑ ꯇꯕꯅ ꯇꯨꯁꯟ ꯄꯨꯡ ꯀꯌꯥ ꯇꯧꯏꯅꯣ
ꯁꯤꯛꯁ ꯊꯥꯔꯇꯤꯗꯦ
ꯀꯩꯅꯣ ꯇꯨ ꯊꯔꯇꯤꯗꯒꯤ
ꯁꯤꯛꯁ ꯊꯥꯔꯇꯤꯗꯒꯤ ꯑꯩꯠ ꯐꯧ ꯇꯧꯋꯦ
ꯑꯩ ꯇꯨ ꯊꯔꯇꯤ ꯍꯅꯤ
ꯐꯥꯏ ꯇꯨ ꯊꯥꯔꯇꯤꯗꯥꯏ ꯇꯣ ꯃꯤꯕ
ꯅꯔꯤ ꯀꯩꯅꯣ ꯋꯥꯔꯤꯕ ꯏ ꯊꯥꯡꯒꯗ ꯆꯠꯂꯅꯤ
ꯊꯥꯡꯒꯗ ꯆꯠꯂꯅꯤ ꯆꯥꯔꯅꯤ ꯃꯣꯏꯔꯥꯡꯒꯤ ꯑꯦꯔꯤꯌꯥ ꯃꯌꯥꯝꯗꯣ ꯀꯣꯏꯔꯅꯤ ꯑꯗꯣ ꯗ꯭ꯔꯦꯁꯄꯨ ꯈꯪꯗ꯭ꯔꯤ ꯗ꯭ꯔꯦꯁ ꯀꯩ ꯁꯦꯠꯇꯣꯏꯅꯣ
ꯀꯦꯖꯨꯋꯦꯜ ꯑꯗꯨꯝ ꯁꯠꯂꯣꯗꯤ ꯍꯥꯏꯔꯒꯗꯤ ꯍ ꯃꯥ ꯀꯦꯖ ꯍꯥꯏꯗꯤꯌꯦ ꯀꯩꯝ ꯂꯩꯇꯦ
ꯑꯗꯨꯅꯦ ꯀꯦꯖꯨꯋꯦꯜ ꯁꯦꯠꯂ ꯍꯥꯏꯁꯦ ꯑꯩꯁꯨ ꯂꯩꯇꯤꯌꯦ
ꯀꯃ ꯆꯗ ꯑꯁ ꯌꯥꯅꯤꯡꯅꯤ
ꯈꯣꯡꯃꯨꯛꯅꯦ ꯋꯥꯏ ꯃꯔꯨ ꯂꯩꯇꯣꯏꯁꯦ
ꯑꯩꯗꯤ ꯈꯣꯡꯎꯁꯨ ꯂꯩꯇꯦ ꯈꯪꯉꯥꯎꯁꯨ ꯂꯩꯇꯦ ꯐꯨꯔꯤꯠꯇꯤ ꯈꯥꯎꯕꯗꯤ ꯂꯩ
ꯈꯣꯡꯒ꯭ꯔꯥꯎꯗꯤ ꯂꯩꯌꯦ ꯐꯨꯔꯤꯠ ꯐꯨꯔꯤꯠꯁꯨ ꯂꯩꯇꯦ ꯈꯣꯡꯎꯞꯁꯨ ꯂꯩꯇꯦ
ꯑꯁ ꯍꯥꯏꯅ ꯑ
ꯍꯈꯤꯗ꯭ꯔꯦ ꯏꯁꯀꯤꯗ ꯍꯥ
ꯊꯅꯤ ꯐꯅꯤ ꯇꯔꯀ ꯇꯔ ꯁꯨ ꯐꯟꯅꯤꯡꯉꯦ ꯂꯩꯑꯣꯌꯦ
ꯑꯗꯣ ꯑꯣꯖꯥꯁꯤꯡꯒ ꯆꯠꯄꯅꯤꯅ ꯀꯣ
ꯍꯣꯏ
ꯑꯗꯣ ꯑꯣꯖꯥꯁꯤꯡꯒ ꯆꯠꯄ ꯍꯥꯏꯁꯦ ꯑꯣꯖꯥ ꯃꯉꯥꯅꯦ ꯑꯗꯨꯒ ꯃꯣꯏꯒꯤ ꯏꯁꯀꯣꯂꯔꯁꯤꯡꯗꯣ ꯌꯥꯎꯔꯒ
ꯑꯗꯨ ꯃꯣꯏ ꯌꯥꯝꯕ ꯑꯩꯅ ꯃꯣꯏꯒꯤ ꯇꯣꯉꯥꯟꯅ ꯑꯃ ꯂꯩꯖꯕꯗꯤ ꯌꯥꯏꯅꯤ ꯍꯥꯏꯗꯤ ꯁꯥꯔ ꯍꯣꯏꯒꯤ ꯌꯨꯝꯁꯨ ꯑꯣꯏꯗꯅ
ꯆꯥꯎꯔꯕꯅꯤ ꯀꯩꯅꯣ ꯁ꯭ꯀꯨꯜꯒꯤ ꯇꯥꯏꯞꯇ ꯁꯦꯟꯅꯒꯗꯕꯁꯨ ꯅꯠꯇꯦ
ꯀꯥꯏ ꯍꯥꯏꯕ ꯐꯔꯦ ꯐꯤꯗ ꯂꯩꯕꯒꯤꯅꯦ ꯑꯩꯅ ꯌꯥꯝ ꯄꯨꯨꯅꯤꯡꯉꯤꯁꯤꯅ
ꯌꯥꯔ ꯎꯝ ꯌꯥꯔꯕ ꯑꯩ ꯑꯉꯥꯡ ꯀꯣꯏꯁꯟ ꯑꯗꯨꯝ ꯍꯪꯒꯦ ꯅꯪ ꯑꯗꯨꯝ ꯇꯥꯛꯑꯣꯀꯣ
ꯑ ꯇꯒꯦ ꯇꯒꯦ
ꯕꯥꯡꯁ ꯕꯥꯡꯁ ꯁꯥꯏꯗꯤ ꯀꯩꯅꯣ ꯗ꯭ꯔꯣꯁꯤ ꯍꯥꯏ ꯃꯥꯜꯂꯦ ꯗ꯭ꯔꯣꯁꯤ ꯗ꯭ꯔꯥꯎꯁꯤ ꯍꯥ ꯈꯜꯂꯨ ꯈꯜꯂꯨ
ꯂꯤ ꯅꯣ ꯑ ꯍꯤ ꯍꯤꯠꯇꯤ
ꯍꯪꯁꯥ
ꯌꯛꯁꯥ
ꯎꯝ ꯃꯊꯪ ꯄꯥꯊꯣꯛꯑꯣ ꯏꯒꯦꯔꯥ ꯑꯗꯨꯗꯣ ꯍꯥꯟꯅ ꯁ꯭ꯄꯦꯂꯤꯡ ꯍꯥꯟꯅ ꯏꯊꯣꯛ ꯍꯣ ꯑꯗꯨꯏ ꯃꯉꯥꯗꯨꯒꯤ ꯑꯗꯨꯒ ꯏꯅꯕ ꯉꯁꯤꯒꯤ ꯗꯦꯠ ꯊꯥꯕ꯭ꯔꯥ ꯊꯥꯔꯝ ꯊꯥꯔꯝꯗ꯭ꯔꯦ ꯑꯩꯅ ꯗꯦꯠ ꯑꯗꯨꯝ ꯊꯥꯎ ꯍꯥꯏꯔꯒ ꯗꯦ
ꯑꯗꯨꯁꯤꯇꯥ ꯍꯣꯏꯗꯤ ꯋꯥꯀꯞ ꯃꯩ ꯑꯦ ꯃꯃꯥꯒꯅꯦ ꯈꯪꯕ꯭ꯔ ꯃ ꯃꯃꯥꯒꯅꯦ ꯔꯤꯁꯇꯥ ꯅꯨꯡꯗꯥꯡ ꯗꯨꯗꯥ ꯇꯤꯕꯤ ꯌꯦꯡꯉ ꯑꯍꯤꯡꯗꯨꯗ
ꯑꯅꯤ ꯍꯥꯏ
ꯊꯔꯦ
ꯍꯟꯅ ꯌꯦꯡꯉꯣ ꯑꯗꯨ ꯑꯗꯨꯒꯤꯗꯣ
ꯂꯔꯤ ꯔꯣꯂꯤꯅꯦ ꯈꯡꯗꯦ ꯆꯥꯅꯤꯡꯉꯦ꯫ ꯊꯠꯇ꯭ꯔ ꯆ ꯂꯩꯕ
ꯁꯨꯝ ꯄꯨꯕꯤꯌꯣ
ꯂꯥꯡꯒꯅꯦ ꯑꯩꯗꯤ ꯆꯥꯛ ꯆꯥꯗꯣꯔꯦ
ꯆꯥꯔꯣ ꯆꯥꯔꯣ ꯑꯩ ꯑꯗꯨꯝ ꯇꯥꯛꯀꯦꯀꯣ ꯑ ꯍꯤꯠ ꯍꯩꯆ ꯏ ꯏꯗꯤ ꯍꯤꯠ
ꯁꯨꯔꯦꯁ ꯀꯧꯃꯥꯔꯤ ꯀꯩꯝ ꯅꯠꯇꯦ ꯅꯣꯏ ꯃꯥꯅ ꯅꯨꯡꯁꯤꯅ ꯀꯧꯔꯝꯃꯦ ꯍꯥꯏꯕ
ꯎꯝ ꯍꯤꯠ ꯍꯆ ꯏ ꯏꯗꯤ ꯍꯠ
ꯑꯕꯦꯝꯃ ꯅꯪ ꯁꯤꯗ ꯄꯥꯔꯝꯃꯨꯅꯦ ꯆꯤꯆꯦꯗꯣ ꯑꯗꯨꯝꯅ ꯍꯤꯠ ꯍꯥꯏꯔꯒ ꯄꯦ ꯇꯁꯟ ꯔꯝꯕꯔ
ꯂꯩꯠ ꯀꯣ ꯇꯠꯈꯤꯅꯤ
ꯑ
ꯔꯣ
ꯊꯥꯎ ꯇꯗ ꯀꯁꯥꯕꯅꯤꯁꯤ ꯉꯍꯥꯛ ꯉ ꯑꯗꯨ ꯃꯊꯊ ꯀꯥꯎ
ꯆꯥꯎꯁ ꯐꯅꯤ
ꯑꯃꯀ ꯑꯃꯛꯇꯀ ꯃꯥꯁ ꯅꯉꯣꯟꯗ ꯃꯤꯟ ꯀꯌꯥ ꯐꯥꯔꯒꯦ
ꯃꯤꯦ ꯇ꯭ꯔꯥ ꯃꯊ ꯍꯏ
ꯏꯂꯚꯦꯟ ꯐꯤꯐꯇꯤ ꯁꯦꯚꯦꯟ ꯃꯥꯗꯤ ꯍꯍꯥꯟꯕꯅꯦ ꯁꯥꯟꯅꯩꯁꯦ